ꯍꯜꯂꯣ ꯅꯥꯎꯆꯥ
ꯆꯥꯛ ꯆꯥꯥꯔꯕꯣ ꯏꯆꯦ
ꯆꯥꯛꯆꯥꯗ꯭ꯔꯤꯌꯦ ꯆꯥꯛ ꯀꯟꯅ ꯊꯣꯡꯉꯤ ꯅꯪꯗꯤ ꯆꯥꯔꯕꯣ
ꯑꯩꯁꯨ ꯍꯥꯎ ꯃꯥꯂꯦ ꯌꯥꯝ ꯇꯥꯎ ꯃꯥꯜꯂꯦ ꯏꯆꯦ
ꯍꯋꯥꯏ ꯊꯣꯡꯉꯦ ꯈꯥꯃꯦꯟ ꯈꯔ ꯇꯥꯎꯔꯒ ꯁꯨꯝ ꯍꯥꯏꯗꯤ ꯉꯥꯔꯧꯒꯤ ꯇꯥꯏꯞꯇ ꯆꯥꯅꯕꯅ
ꯍꯣꯏ ꯏꯆꯦ ꯑꯩꯁꯨ ꯆꯥꯗ꯭ꯔꯤꯗ ꯑꯩ ꯁꯨꯝ ꯇꯧꯔꯛꯑꯃꯤꯅꯦ ꯏꯆꯦꯗꯣ ꯀꯨꯏꯔꯦ ꯋꯥꯏꯁꯤꯟꯗꯕꯅ
ꯑꯥ
ꯀꯃꯥꯏ ꯀꯃꯥꯏ ꯇꯧꯔꯤꯒꯦ ꯏꯆꯦ
ꯁꯨꯝ ꯅꯨꯡꯉꯥꯏꯔꯤꯌꯦ ꯍꯥꯏꯇꯥꯔꯦ ꯅꯪ ꯀ꯭ꯂꯥꯁ ꯀꯩꯀꯥ ꯀꯥꯇꯤ ꯈ ꯑꯗꯨꯝ ꯆꯠꯂꯤꯕ꯭ꯔꯣ
ꯑ ꯆꯠꯂꯦ ꯏꯆꯦ
ꯎꯝ
ꯉꯁꯤꯁꯨ ꯆꯠꯀꯅꯤꯅꯤ ꯑꯣꯏꯗꯦ ꯏꯗ ꯉꯁꯤꯅꯦ ꯇꯧꯒꯗꯣꯏ ꯏꯆꯦ ꯑꯗꯨ ꯍꯌꯦꯡ ꯑꯣꯏꯅ ꯇꯧꯒꯅꯤ ꯅꯃꯨꯛ ꯍꯥꯏ
ꯑꯣ ꯑꯣ ꯌꯩꯊꯣꯛꯈ꯭ꯔꯦ ꯑꯗꯨꯗꯤ ꯍꯌꯦꯡ ꯑꯣꯏꯅ ꯊꯥꯕ ꯇꯥꯔꯦ ꯁꯨꯇꯤꯁꯦ
ꯑ ꯁꯨꯇꯤꯁꯦ ꯍꯌꯦꯡ ꯑꯣꯢꯅꯥ ꯊꯥꯕ ꯇꯥꯔꯦ ꯈꯪꯗꯦꯁꯤ ꯀꯩꯒꯤ ꯑꯣꯏꯖꯥꯠꯅ ꯑꯣꯏꯅ
ꯈꯪꯗꯦꯗꯨꯅꯤ ꯃꯣꯏ ꯌꯩꯊꯣꯛꯏꯁꯤ ꯀꯔꯤꯒꯤ ꯆꯥꯛꯀꯧꯕ ꯌꯩꯊꯣꯛꯄꯒꯨꯝꯕꯅꯤ
ꯑ ꯍꯟꯗꯛꯀꯤ ꯑꯗꯨꯒꯅ ꯑꯣꯏꯔꯝꯕꯁꯨ ꯌꯥꯏ
ꯎꯝ ꯍꯥꯏꯗꯤ ꯑꯩꯈꯣꯏ ꯃꯩꯇꯩꯒꯤꯗꯗꯤ ꯁꯒꯣꯜꯁꯦꯟ ꯉꯥ ꯍꯦꯟꯕ ꯀꯥꯏꯅ ꯑꯗꯨꯃꯥꯏꯅ ꯍꯦꯟꯕ ꯂꯩ ꯑꯗꯨ ꯃꯣꯏ ꯃꯨꯁꯂꯤꯝꯒꯤꯗꯤ ꯑꯗꯨꯃꯥꯏꯅꯗꯤ ꯂꯩꯗꯤ ꯂꯩꯔꯝꯃꯣꯏꯕꯀꯣ
ꯂꯩꯔꯝꯃꯣꯏ ꯃꯣꯏꯖꯦ ꯈꯪꯗꯦ ꯑꯃꯗꯤꯁꯦ ꯊꯥ ꯎ ꯎꯗꯕꯤꯅ ꯇꯧꯕ ꯑꯃ ꯂꯩꯕꯗꯣ
ꯑꯣ ꯑꯣ ꯑꯗꯨ ꯊꯥ ꯉꯔꯥꯡꯗꯤ ꯐꯖꯅ ꯎꯏ
ꯑꯗꯨꯒꯨꯝꯕ ꯊꯣꯛꯏ ꯊꯣꯛꯣꯛꯇꯦ ꯌꯥꯝ ꯂꯩꯗꯅ ꯃꯣꯏ ꯇꯧꯕꯅꯦꯕ
ꯑꯥ ꯑꯥ ꯑꯥ ꯃꯣꯏꯒꯤꯁꯨ ꯃꯥꯏꯕ ꯄꯥꯟꯖꯤ ꯑꯩꯈꯣꯏꯒꯤ ꯃꯩꯇꯩꯒꯤꯒꯨꯝꯅ
ꯍꯣꯏ ꯍꯣꯏ ꯃꯣꯏ ꯊꯥꯖꯅꯕꯤ ꯒꯨꯝꯕꯀꯣ ꯍꯥꯏꯇꯥꯔꯦ ꯈꯪꯗꯦ ꯃꯣꯏꯁꯨ ꯍꯌꯦꯡ ꯏꯠ ꯆꯠꯂꯨꯁꯤꯔꯣ ꯏꯆꯦ
ꯎꯝ ꯌꯥꯕꯖꯥꯠꯅꯤ
ꯈꯪꯅꯕ ꯂꯩꯔꯗꯤ ꯈꯣꯏ ꯂꯥꯛꯏꯌꯦꯅ
ꯌꯥꯅꯤ ꯌꯥꯅꯤ ꯏꯆꯦ ꯏꯃꯟꯅꯕ ꯑꯃꯝꯒꯤꯅꯦ ꯆꯠꯅꯤꯡꯉꯗꯤ ꯏꯆꯦ ꯄꯨꯗꯣꯏꯅꯦ ꯍꯌꯦꯡ ꯍꯦꯛꯇ
ꯎꯝ ꯅꯨꯡꯁꯥ ꯁꯥꯕꯁꯤꯗꯀꯣ ꯑꯩꯗꯤ ꯃꯄꯥꯟꯒ ꯑꯃꯨꯛ ꯊꯣꯛꯅꯤꯡꯗ꯭ꯔꯦꯉꯣ
ꯑꯁꯥꯏꯁꯦ ꯑꯁꯦꯡ ꯗꯤꯄꯥ꯭ꯔꯠꯄꯦꯟꯇ ꯆꯠꯄ ꯃꯇꯝꯁꯦ ꯑꯪ ꯁꯥꯕꯥ ꯃꯇꯝ ꯇꯟꯕꯨ ꯇꯟꯖꯜꯂꯛ ꯑꯦ ꯅꯨꯡꯁꯥ ꯁꯥꯕꯁꯦ ꯉꯔꯥꯡꯅ ꯅꯨꯡꯡꯥꯏꯌꯦ
ꯈꯤꯇꯪ ꯃꯪꯂꯞ ꯅꯨꯡꯁꯥ ꯅꯣꯡ ꯃꯪꯂꯞ ꯂꯩꯕꯗꯣ
ꯑꯗꯨ ꯇꯥꯗꯣꯏꯔꯕ ꯅꯣꯡꯁꯨ ꯆꯨꯗꯕ ꯑꯗꯨꯒ ꯅꯨꯡꯁꯥꯁꯨ ꯁꯥꯗꯕꯗꯣ
ꯊꯥꯎ ꯃꯃꯜ ꯍꯦꯟꯒꯠꯂꯦ ꯈꯣꯠꯂꯦ ꯀꯥꯟꯅ ꯍꯥꯏꯅꯩꯌꯦ ꯒꯥꯔꯤ ꯚꯔꯥꯗ ꯍꯦꯟꯒꯠꯇ꯭ꯔꯣ
ꯚꯔꯥꯗꯤ
ꯍꯦꯡꯒꯠꯗꯤ
ꯑꯣ
ꯚꯔꯥꯗꯤ ꯍꯦꯟꯀꯠꯇꯦ ꯚꯔꯥꯕꯨꯗꯤ ꯌꯥꯝ ꯆꯠꯂꯦ ꯈꯔ
ꯎꯝ ꯅꯣꯡꯃꯗ ꯂꯨꯄꯥ ꯀꯌꯥ ꯆꯠꯂꯦ ꯆꯥꯝꯃ ꯆꯅꯤ
ꯆꯥꯃ ꯗꯥꯏꯔꯦꯛ ꯆꯥꯃ ꯆꯠꯂꯦ ꯁꯥꯔ ꯀꯥꯟꯆꯤꯄꯨꯔꯗꯒꯤꯅꯦ ꯕꯖꯥꯔꯕꯨ ꯌꯧꯕꯒꯤ ꯂꯨꯄꯥ ꯀꯨꯟꯊ꯭ꯔꯥ
ꯎꯝ
ꯊꯥꯡꯃꯩꯕꯟ ꯕꯖꯥꯔꯗꯒꯤ ꯊꯥꯡꯃꯩꯕꯟꯐꯧ ꯂꯨꯄꯥ ꯀꯨꯟ ꯑꯃꯒ ꯍꯡꯀꯠ ꯍꯟꯇꯥ ꯆꯥꯃ
ꯎꯝ
ꯎꯝ ꯈꯪꯗꯦ ꯇꯧꯔꯤꯁꯦ ꯇꯟꯒꯨꯝꯁꯨ ꯆꯥꯎꯎꯁꯜꯂꯦ
ꯎꯝ ꯍꯣꯏ ꯍꯧꯖꯤꯛ ꯍꯧꯖꯤꯛ ꯀꯩꯅꯣ ꯇꯧꯗꯅꯤ ꯑꯗꯨꯕꯨ ꯅꯣꯏꯒꯤ ꯔꯦꯖꯤꯁꯇ꯭ꯔꯦꯁꯟ ꯐꯥꯏꯅꯦꯜ ꯔꯦꯖꯤꯁꯇ꯭ꯔꯦꯁꯟ ꯐꯥꯏꯅꯦꯜ ꯇꯧꯗ꯭ꯔꯤꯉꯩꯗ ꯔꯦꯖꯤꯁꯇ꯭ꯔꯦꯁꯟ ꯇꯧꯕꯗꯒꯤ ꯏꯁ꯭ꯇꯥꯏꯄꯦꯟ ꯄꯤꯔꯗꯤ ꯑꯗꯨꯝ ꯑꯗꯨ ꯑꯣꯏꯔꯝꯅꯤ ꯑꯣꯏꯔꯣꯏꯗꯕ꯭ꯔꯥ
ꯆꯦ ꯃꯣꯏꯁꯦ ꯀꯃꯥꯏꯅ ꯄꯥꯗꯣꯏꯖꯥꯠꯅꯣ ꯈꯪꯗꯦ
ꯑꯗꯨꯃꯥꯏꯅ ꯇꯧꯕꯤꯔꯗꯤ ꯅꯪ ꯍꯧꯖꯤꯛ ꯇꯤꯡꯉꯁꯨ ꯍꯌꯦꯡꯋꯥꯏ ꯈꯤꯇꯪꯗꯪ ꯑꯣꯏꯁꯨ ꯐꯪꯉꯗꯤ ꯅꯨꯡꯉꯥꯏꯗꯅꯀꯣ ꯎꯝ ꯃꯥꯅꯤ ꯍꯥꯏꯗꯤ ꯍꯥꯏꯗꯤ
ꯑ
ꯎꯝ ꯑꯦꯝ ꯌꯨꯒꯤꯗꯤ ꯑꯗꯨꯃꯥꯏꯅ ꯇꯧꯕ ꯃꯥꯜꯂꯦꯕ ꯔꯦꯖꯤꯁꯇ꯭ꯔꯦꯁꯟ ꯇꯧꯕꯗꯒꯤ ꯄ ꯩꯁꯥꯗꯣ ꯄꯥꯕ ꯃꯥꯜꯂꯦꯕ
ꯑꯣ ꯁꯤ ꯔꯦꯖꯤꯁꯇ꯭ꯔꯦꯁꯟꯁꯦ ꯀ꯭ꯔꯣꯔꯆ ꯇꯥꯛ ꯂꯣꯏꯔ ꯇꯧꯗꯣꯏꯕ ꯑꯣꯏ ꯇꯧꯗꯨꯖꯥꯠꯂꯥ
ꯀ꯭ꯔꯣꯁꯋꯥꯛ ꯂꯣꯏꯔꯀꯥꯟꯗ ꯐꯥꯏꯅꯦꯜ ꯇꯧꯕꯔ ꯑꯃꯗꯤ ꯑꯣꯏꯕꯅꯦꯕ ꯍꯥꯟꯅ ꯔꯤꯖꯤꯁ ꯔꯤꯖꯤꯁꯇꯦꯁꯟ ꯇꯧꯔꯒ ꯀ꯭ꯔꯣꯁꯋꯥꯛ ꯂꯣꯏꯔꯒ ꯀꯔꯤꯅꯣ ꯑꯃꯁꯨꯃꯥꯏꯅ ꯐꯥꯏꯅꯦꯜ ꯇꯥꯟꯅ ꯍꯥꯏꯕꯅꯤꯅ ꯑꯗꯨꯃꯥꯏꯅ ꯑꯅꯤ ꯊꯣꯛꯅ ꯇꯧꯕ ꯃꯥꯜꯂꯦꯕ ꯃꯣꯏꯒꯤꯗꯣ ꯑꯗꯣ ꯑꯦꯝ ꯌꯨꯒꯤꯒꯤꯗꯣ ꯃꯣꯏ ꯀꯣꯔ꯭ꯔꯣꯁꯋꯥꯛ ꯇꯒꯤ ꯄꯥꯕ ꯃꯥꯜꯂꯦꯕ ꯑꯗꯨꯝ ꯍꯥꯏꯗꯤ ꯂꯣꯏꯔꯛꯄ ꯀꯥꯟꯗ ꯄꯩꯁꯥꯗꯣ ꯃꯣꯏ ꯅꯤꯄꯥꯜ ꯅꯤꯄꯥꯟ ꯄꯤꯕꯗꯣ ꯑꯗꯨꯛ ꯐꯪꯉꯦ ꯑꯗꯨꯛ ꯐꯪꯉꯦꯅ ꯌꯥꯝ ꯇꯧꯅꯩꯌꯦꯕ ꯄꯩꯁꯥꯗꯨ ꯑꯗꯨꯝ ꯆꯥꯎꯅ
ꯎꯝ ꯑꯩꯈꯣꯏꯁꯨ ꯇꯔꯨꯛ ꯑꯣꯏꯁꯨ ꯃꯉꯥ ꯐꯧꯗꯪ ꯑꯣꯏꯁꯨ ꯄꯤꯕ ꯌꯥꯏ ꯍꯥꯏꯕ
ꯎꯝ
ꯑ ꯑꯗꯣ ꯃꯣꯏ ꯄꯤꯅꯕꯅꯦꯅ ꯀꯩꯀꯥꯗꯤ ꯌꯥꯝ ꯍꯥꯏꯅꯔꯤ ꯄꯤꯗꯣꯔꯦꯗꯤ ꯍꯥꯏ ꯑꯗꯨ ꯈꯪꯗꯦ
ꯐꯩ ꯐꯔꯩ ꯈꯔ ꯄꯤꯔꯗꯤ ꯀꯅꯥ ꯄꯤꯗ꯭ꯔꯗꯤ ꯑꯁ ꯄꯩꯁꯥ ꯉꯥꯛꯇꯅꯤꯀꯣ ꯂꯥꯏꯔꯤꯛ ꯇꯝꯃꯤꯁꯦ ꯐ꯭ꯔꯤꯗ ꯇꯝꯍꯟꯕ ꯅꯠꯇꯦ ꯑꯗꯨꯅ ꯍꯥꯏꯗꯤ ꯈꯤꯇꯪ ꯃꯇꯦꯡ ꯑꯣꯏꯅꯕ ꯃꯣꯏꯅ ꯑꯗꯨꯃꯥꯏꯅ ꯇꯧꯕꯤꯔꯗꯤ ꯈꯔ ꯐꯩꯗꯅ
ꯑꯥ ꯑꯗꯣ ꯑꯩꯈꯣꯏ ꯁꯕꯖꯦꯛꯁꯤꯅ ꯏꯆꯦ ꯀꯩꯅꯣ ꯑꯣꯏꯕ ꯐꯤꯜꯋ꯭ꯔꯥꯛ ꯆꯠꯀꯗꯕ ꯑꯣꯏꯕꯗꯣ
ꯑꯥ ꯑꯥ
ꯑꯗꯨꯅ ꯄꯩꯁꯥꯗꯤ ꯈꯔꯥ ꯌꯥꯝ ꯆꯪꯗ ꯌꯥꯔꯣꯏꯕ ꯅꯨꯡꯇꯤꯒꯤ ꯆꯊꯣꯛ ꯆꯁꯤꯟ ꯇꯧ ꯀꯅꯤ ꯑꯗꯒꯤ ꯂꯩꯔꯛꯀꯅꯤ ꯎ ꯖꯤꯑꯔꯑꯞ ꯐꯥꯎꯔꯗꯤ ꯅꯨꯡꯉꯥꯏꯗꯧꯅꯤ
ꯑꯥꯡ ꯑꯗꯨ ꯐꯥꯎꯔꯗꯤ ꯀꯣꯝꯅ ꯍꯥꯏꯅ ꯇꯧ ꯌꯥ
ꯇꯧ ꯌꯥꯔꯦ ꯑꯁ ꯅꯠꯇ꯭ꯔꯗꯤ ꯁꯤ ꯍꯥꯏꯗꯤ ꯑꯩꯈꯣꯏ ꯌꯨꯝꯗꯒ ꯌꯥꯝꯅ ꯏꯅꯥꯛ ꯈꯨꯟꯗꯅꯀꯣ ꯇꯧꯕ ꯑꯣꯏꯗꯤ ꯐꯕ ꯑꯣꯖꯥꯈꯩꯅꯁꯨ ꯄꯥꯝꯃꯤꯁꯦ ꯖꯔ ꯑꯦꯐ ꯐꯥꯎꯕ ꯁꯥꯇ꯭ꯔꯁꯦ
ꯄꯩꯁꯥ ꯊꯣꯛꯑꯕꯅꯤꯅ ꯖꯣꯝ ꯖꯣꯝ ꯇꯧꯔꯕꯅꯤꯅ ꯅꯨꯡꯉꯥꯏꯔꯦ ꯃꯣꯏ ꯑꯩꯉꯣꯟꯗꯁꯨ ꯑꯗꯒꯤꯗꯤ ꯀꯩꯅꯣꯝ ꯀꯩꯅꯣꯝ ꯍꯥꯏꯕꯗꯁꯨꯀꯣ ꯑꯗꯨꯒ ꯈꯪ ꯈꯪꯗꯦ ꯃꯣꯏ ꯑꯗꯨꯃꯥꯏꯅ ꯖꯤ ꯑꯥꯔ ꯑꯦꯐ ꯂꯧꯕꯒꯤ ꯄꯣꯏꯟꯁꯨ ꯂꯩꯕ꯭ꯔꯥ ꯈꯪꯗꯦ ꯃꯣꯏ ꯑꯣꯖꯥꯁꯤꯡꯗ ꯍꯦꯟꯅ ꯄꯥꯝꯒꯨꯝ ꯇꯧꯋꯦꯕ ꯑꯗꯨꯅ
ꯄꯥꯝꯃꯦ ꯑꯩꯈꯣꯏꯒꯨꯝꯕꯁꯤꯗꯤ ꯆꯠꯅꯒꯗꯕ ꯅꯠꯇ
ꯅꯦꯠ ꯑꯦꯛꯖꯥꯝꯁꯨ ꯀꯨꯏꯗ꯭ꯔꯦ
ꯀꯨꯏꯗ꯭ꯔꯦꯕꯅꯦ ꯏꯆꯦ ꯂꯥꯏꯔꯤꯛꯁꯨ ꯑꯝꯇ ꯄꯥꯗ꯭ꯔꯦ ꯑꯩꯗꯤ
ꯑꯗꯨꯅꯤꯅꯦ ꯑꯩꯁꯨ ꯆꯄꯠ ꯍꯥꯄꯠꯅꯗꯅ ꯊꯕꯛꯇ ꯄꯪꯆꯤꯟꯗ ꯆꯤꯜꯂꯒ ꯑꯗꯒꯤ ꯗꯤ ꯋꯥꯔꯃꯤꯅ ꯑꯗꯨꯝ ꯄꯣꯊꯥꯔꯒꯇ ꯂꯩꯔꯦ
ꯑꯗꯨꯒ ꯊꯥꯔꯒ ꯑꯩꯔ ꯑꯩꯁꯦ
ꯍꯧꯖꯤꯛꯁꯨ ꯅꯨꯡꯁꯥ ꯁꯥꯃꯟꯕꯁꯤꯗ ꯎꯔꯨꯝ ꯁꯥꯔꯨꯝ ꯌꯨꯝ ꯁꯥꯔꯨꯝ ꯇꯧꯗꯅ ꯕꯣꯏꯂꯔ ꯃꯁꯥ ꯅꯥꯕꯤꯗꯨ ꯉꯥꯏꯔꯦ ꯑꯩꯗꯤ
ꯅꯨꯪꯁꯖꯦ ꯁꯥꯕꯩ ꯏꯁꯥꯁꯦ ꯇꯟꯗꯕꯩ ꯇ꯭ꯌꯦꯞ ꯇꯣꯏ
ꯑꯗꯨꯅꯤ ꯍꯩꯅꯤꯡꯕ ꯐꯥꯎ ꯐꯥꯎꯗꯦꯕ
ꯐꯥꯎꯗꯦ
ꯊꯕꯛ ꯇꯧꯕꯗ
ꯎꯝ ꯃꯣꯏ ꯏꯆꯦ
ꯎꯝ ꯃꯣꯏ ꯖꯠ ꯖꯠ ꯖꯠ ꯖꯠ ꯁꯥꯟꯅꯈ꯭ꯔꯦ ꯅꯣꯏꯆꯦꯒꯤ ꯑꯩꯉꯣꯟꯗ ꯑꯃ ꯑꯅꯤ ꯑꯅꯤ ꯑ ꯑꯃꯇ ꯉꯥꯏꯔꯦ ꯑꯩꯒꯤꯅ ꯑꯅꯤ ꯃꯉꯣꯟꯗ
ꯑꯣ ꯑꯗꯨ ꯏꯆꯦꯅꯤꯁꯨ ꯂꯣꯏꯁꯟꯅꯗ ꯏꯆꯦ ꯅꯪ ꯃꯤ ꯀꯌꯥ ꯁꯨꯔꯒꯦ
ꯑꯩꯁꯦ ꯅꯪꯒ ꯔꯕꯤꯅꯥꯒ
ꯑꯣ ꯀꯝꯄ꯭ꯂꯤꯠ ꯑꯣꯏꯕꯁꯦ ꯑꯥ
ꯉꯁꯤꯒꯤ ꯃꯥꯏꯔꯤ ꯑꯃ
ꯎꯝ ꯂꯣꯏꯁꯟꯒꯔꯗꯤ ꯋꯥꯏ ꯑꯃ ꯁꯪꯉꯅꯤ ꯃꯁꯤꯁꯨ ꯋꯥꯕ
ꯁꯪꯉꯅꯤ ꯑꯗꯨꯒ ꯑꯃꯨꯛ ꯄꯩꯁꯥ ꯉꯥꯏ ꯂꯩꯕ
ꯑ
ꯄꯩꯁꯥꯅ ꯅꯥꯔꯦ ꯑꯩꯗꯤ ꯗꯤꯨ ꯈꯔ ꯆꯠꯂꯤꯕꯅꯤ ꯗ꯭ꯔꯦꯁ ꯂꯩꯊꯣꯛꯑꯣꯕꯩ
ꯏꯆꯦꯗꯤ ꯉꯔꯥꯡ ꯁꯣꯟꯅ ꯁꯤꯃꯩ ꯆꯥꯁꯤꯦꯗꯅ ꯃꯗꯥꯥꯡ ꯑꯗꯨꯕꯨ ꯐꯤꯂꯝꯗ ꯌꯦꯡꯉꯒ ꯇꯨꯝ ꯂꯩꯔꯝꯃꯕ
ꯎꯝ ꯎꯝ
ꯃꯨꯊꯠ ꯃꯨꯠꯊꯠꯇꯕꯒꯤ ꯃꯥ ꯁꯦꯚꯦꯟꯗ ꯉꯥꯏꯔꯝꯃꯗꯅ
ꯀꯥꯏ ꯄꯌ ꯑꯥ ꯌꯧꯔꯦ ꯑꯩ ꯉꯔꯥꯡꯗꯤ ꯎꯏꯌꯦꯦ ꯐꯖꯅ ꯇꯨꯝꯃꯤ ꯚꯤꯇꯥꯃꯤꯟ ꯑꯃꯝ ꯊꯛꯆꯤꯟꯂꯝꯅꯤꯅ ꯑꯗꯣ
ꯑ ꯑꯩ ꯃ ꯌꯥꯝ ꯌꯥꯎꯗꯅ ꯑ ꯁꯤ ꯂꯣꯏꯕꯒ ꯏꯆꯦ ꯏꯆꯥ ꯆꯥꯊꯣꯛꯑꯁꯦꯅꯔꯦꯀꯣ
ꯆꯥꯊꯣꯛꯑꯁꯤꯦ
ꯇ ꯀꯃꯨꯆꯦ ꯁꯉꯗꯤ
ꯇꯔꯨꯨꯔꯁꯦ ꯎꯝ ꯎꯝ ꯎꯝ ꯅꯪ ꯆꯠꯇ꯭ꯔꯤꯉꯩꯗ ꯑꯅꯤ ꯑꯍꯨꯝ ꯒꯨꯝꯕ ꯂꯣꯏꯊꯣꯛꯑ
ꯎꯝ ꯑꯩꯈꯣꯏꯁꯦ ꯍꯣꯏ ꯑꯩꯈꯣꯏꯁꯤꯗꯤ ꯍꯌꯦꯡ ꯑꯃꯨꯛ ꯍꯣꯔꯦꯟ ꯌꯨꯝ ꯆꯠꯂꯦ ꯍꯥꯏꯁꯦ ꯍꯌꯦꯡ
ꯍꯌꯦꯡ ꯆꯠꯅꯤ ꯍꯥꯏ ꯑꯩꯗꯤ ꯅꯪꯁꯨ ꯆꯠꯇꯣꯏꯕꯩ ꯅꯤꯡꯕ ꯑꯗꯨꯅ ꯑꯩ ꯅꯪꯒꯤꯗꯤ ꯂꯣꯏꯗ꯭ꯔꯤꯕꯅꯤꯅ
ꯃꯁꯤꯁꯤꯦ ꯍꯥꯏ ꯆꯦꯔꯦ ꯅꯨꯅꯨꯡꯒ ꯏꯆꯦ ꯀꯂꯁꯗꯅꯦ
ꯅꯣꯏ ꯆꯦꯒꯤꯗꯨ ꯃꯥ ꯂꯣꯏꯁꯤꯜꯂꯅꯤ ꯑꯩ ꯌꯣ ꯑꯗꯨꯒ ꯁꯦ ꯀꯦꯅꯥꯁꯦ ꯁꯪꯉꯤꯒ ꯁꯪꯗꯦꯒ ꯊꯕꯛꯇ ꯄꯪꯆꯤꯟꯗ ꯆꯤꯜꯂꯒ ꯂꯩꯈ꯭ꯔꯦ ꯃꯁꯤ ꯆꯅ ꯄꯤꯅ
ꯗꯤꯄꯥꯔꯠꯃꯦꯟꯗ ꯄꯨꯔꯆꯈꯤꯕꯅ ꯑꯩꯁꯦ
ꯆꯠꯂꯦ
ꯃꯣꯏꯒꯤꯁꯨ ꯃꯅꯥꯎꯅꯨꯄꯤꯗꯣ ꯔꯤꯁꯤꯚꯔꯗꯤ ꯑꯣꯏꯕ ꯌꯥꯏꯌꯦꯌꯦ ꯑꯗꯨꯒ ꯀꯣꯜ ꯇꯧꯕꯗꯤ ꯌꯥꯗ꯭ꯔ ꯃꯥꯂꯦ
ꯀꯩꯅꯣꯕ
ꯃꯅꯥꯎꯅꯨꯄꯤꯒ ꯈꯔ ꯁꯥꯟꯅꯩ ꯇꯧꯈꯤꯕꯅꯤ ꯑꯗꯨꯃꯥꯏꯅ ꯇꯧꯕ
ꯑꯣ ꯉꯍꯟꯃꯨꯛ ꯆꯠꯂꯨꯕꯗꯨ
ꯎꯝ
ꯑꯩ ꯍꯥꯏꯍꯟꯕꯗꯤ ꯌꯥꯅꯤ
ꯌꯥꯅꯤ ꯑꯩꯅ ꯉꯔꯥꯡ ꯍꯥꯏꯈꯤꯕꯅꯤ ꯃꯣꯏ ꯈꯪꯗꯦ ꯏꯟꯇꯔꯦꯁ ꯂꯩꯇꯕꯩꯔꯥ ꯊꯧꯋꯥ ꯏꯋꯥ ꯁꯥꯗꯦ ꯑꯩ ꯇꯜꯂꯕ ꯃꯉꯣꯟꯗ ꯋꯥ ꯍꯥꯏꯕꯁꯤ ꯍꯥꯏꯗꯤ ꯃꯤꯅ ꯏꯟꯇꯔꯦꯁ ꯂꯩꯔꯗꯤ ꯐꯥꯕ ꯑꯗꯨꯅ ꯁꯤ ꯍꯧꯒꯠꯂꯛꯄ ꯀꯥꯟꯗꯁꯨ ꯑꯩꯅ ꯃꯉꯣꯟꯗ ꯇꯧꯁꯦ ꯇꯧꯁꯦ ꯂꯥꯛꯑꯦ ꯁꯨꯃꯥꯏꯅ ꯂꯥꯛꯑꯦꯗꯅ ꯅꯣꯏꯆꯦ ꯑꯩꯈꯣꯏ ꯍꯥꯏꯅꯔꯀꯥꯟꯗ ꯍꯥꯏꯔꯤꯅꯦꯕꯀꯣ ꯍꯣꯏ ꯃꯥꯒꯤ ꯃꯊꯧ ꯆꯤꯟꯕꯒꯤꯕꯨꯗꯤ ꯑꯣꯏ ꯕꯌꯥꯏ ꯑꯗꯨꯑꯣꯏꯁꯨ ꯈꯤꯇꯪ ꯂꯩꯗꯅ
ꯎꯝ
ꯇꯧꯔꯗꯤ ꯐꯕꯅꯤ ꯇꯧꯗꯃꯤꯅ ꯑꯩꯁꯨ ꯇꯟꯗꯅ ꯇꯨꯃꯤꯟꯅ ꯑꯗꯨꯝ ꯂꯩꯊꯣꯛꯑꯦ ꯑꯩꯈꯣꯏ ꯇꯧꯐꯝ ꯊꯣꯛꯄ ꯑꯗꯨꯝ ꯇꯧꯕ ꯍꯧꯔꯀꯥꯟꯗ ꯃꯥ ꯇꯧꯅꯤꯡꯕꯩ ꯑꯃꯨꯛ ꯇꯧꯔꯛꯑꯦ ꯑꯩꯗꯤ ꯅꯨꯡꯉꯥꯏꯇꯗꯅ ꯑꯩꯈꯣꯏꯒꯤꯗꯤ ꯍꯥꯟꯅ ꯈ ꯈꯥ ꯈꯥꯂꯣꯏ ꯇꯧꯔꯕꯅꯤꯅꯅ ꯃꯥꯒꯤ ꯑꯃꯨꯛ ꯉꯥꯡꯕꯤꯔꯦ
ꯑꯣ ꯏꯆꯦ
ꯍꯥꯎ
ꯑꯩ ꯆꯥꯛꯆꯥꯕ ꯂꯛꯑꯒꯦ